ꯍꯜꯂꯣ
ꯀꯩꯗꯧꯔꯤꯅ‌ꯣ
ꯐꯝꯃꯤꯌꯦ ꯅꯪꯗꯤ ꯀꯩꯗꯧꯔꯤꯒꯦ
ꯑꯩ ꯍꯧꯖꯤꯀꯥꯟꯁ‌ꯦ ꯌꯥꯗ꯭ꯔ‌ꯦꯗ ꯑꯩ ꯉꯔꯥꯡ ꯀꯩꯅꯣ ꯇꯧꯍꯜꯂ‌ꯦ ꯎꯝ ꯑꯩ ꯉꯔꯥꯡꯅꯦ
ꯎꯝ
ꯑ ꯁꯝ ꯑ ꯕ‌ꯣꯇ‌ꯣꯛꯁ ꯇꯧꯍꯜꯂ‌ꯦ
ꯑꯣ ꯕꯣꯇꯣꯛꯁꯔꯣ
ꯑꯥ
ꯇ‌ꯣꯛꯁ ꯁꯤꯅ ꯀꯃꯥꯏ ꯇꯧꯒꯦ ꯁꯝ ꯕꯣꯇꯣꯛꯁ
ꯈꯪꯗꯦ ꯃꯣꯏ ꯑꯗꯨꯝ ꯆꯞꯇꯤ ꯃꯥꯟꯅꯕꯅꯦꯕ ꯑꯝꯍꯥ ꯑꯗꯨꯒ ꯕꯣꯇꯣꯛꯁꯅ ꯈꯤꯇꯪ ꯍꯦꯟꯅ ꯂꯦꯁ ꯀ‌ꯦꯝ ꯑꯥ ꯀꯦꯃꯤꯀꯦꯜꯗꯣ ꯌꯥꯝ ꯈꯤꯇꯪ ꯈꯔ ꯃꯥꯅ ꯌꯥꯝ ꯌꯥꯝꯗꯕ ꯍꯥꯏꯇꯥꯔꯦ ꯍꯥꯏꯗꯤ ꯀ‌ꯦꯔꯥꯇꯤꯟꯒꯨꯝꯕ ꯑꯗꯨꯒ ꯅ ꯁꯝ ꯌꯥꯝ ꯁꯣꯛꯄꯗ ꯇꯧꯕꯗꯣ
ꯎꯝ
ꯑꯣ ꯍꯁ ꯀꯌꯥ ꯂꯧꯣꯒꯦ ꯃꯣꯣꯏ
ꯂꯤꯁꯤꯡ ꯑꯅꯤꯒ ꯆꯥꯝꯃꯉꯥ ꯀꯩꯅꯣ ꯑꯩꯈꯣꯏꯒꯤ ꯑ ꯁꯨꯝꯃꯅꯤ ꯂꯧꯒꯗꯕ
ꯑ
ꯑꯗꯨꯒ ꯑꯣꯐꯔꯒꯤ ꯀꯥꯡꯒꯤ ꯑꯣꯐꯔꯒꯤ ꯑꯅꯤꯒ ꯆꯥꯝꯃꯉꯥ
ꯑꯣ ꯀꯥꯟ ꯑꯣ ꯐꯣꯏꯅꯤ ꯀꯣ
ꯎꯝ
ꯑ ꯀꯥꯏ ꯇꯧꯔꯤꯅꯣꯕ ꯀꯥꯏ ꯑꯣꯏꯔꯤꯅꯣꯕ
ꯑꯩꯈꯣꯏ ꯌꯨꯝꯇ ꯀꯧꯔ ꯇꯧꯔꯤꯅꯦ ꯑꯩꯈꯣꯏ ꯆꯤꯆ‌ꯦ ꯈꯪꯅꯕ ꯑꯃ
ꯑꯣ ꯑꯣꯀꯦ ꯑꯣꯀꯦ ꯑꯣꯀꯦ ꯍꯥ
ꯎꯝ ꯀꯧꯔꯛꯏꯔꯣ ꯑꯁ ꯑꯝꯇ ꯉꯥꯏꯈ‌ꯣ ꯑꯩ ꯍꯥꯏꯒꯦ
ꯐ‌ꯣꯇꯣ ꯌꯦꯡ ꯂꯥꯛꯑꯣꯌꯦ ꯀꯣꯜ ꯋꯥꯔꯤ ꯁꯥꯟꯅꯔꯤꯌꯦ ꯏꯕꯥꯅꯤꯁꯦ ꯀꯔꯤꯌꯥꯒꯤ ꯊꯕꯛ ꯀꯤ ꯀꯣ ꯋꯥꯔꯤ ꯁꯥꯟꯅꯈꯤꯒꯦ
ꯇꯥꯟ
ꯅꯪꯉꯣꯅ ꯀꯔꯗꯦꯂꯣ ꯑꯣꯞ ꯅꯪ ꯀꯨꯏꯗ꯭ꯔꯦꯅꯦ ꯀꯣꯊꯣꯛꯀꯗꯧꯕ
ꯑꯣ ꯑꯗꯨꯅꯦ ꯑꯩꯁꯦ ꯂꯥꯁ ꯗꯦꯁꯦ ꯑꯦꯗꯃꯤꯁꯟ ꯇꯧꯕꯩ ꯀꯌꯥ ꯗꯦꯠ ꯀꯌꯥ ꯑꯣꯏꯔꯝꯃꯤ ꯍꯥꯏꯔꯔꯥ
ꯍꯥꯏꯌꯅꯦ
ꯗ ꯇ꯭ꯋꯦꯟꯇꯤ ꯐꯚ ꯑꯗꯨꯒꯤ ꯇꯦꯟ ꯗꯦꯖ ꯈ ꯉꯥꯏꯔꯦ ꯑꯗꯣ ꯑꯩ ꯆꯪꯕꯁꯦ ꯑꯩꯁꯦ ꯃꯊꯥ ꯑꯃꯨꯛ ꯁꯥꯔꯦ ꯑꯩ ꯗꯦꯠ ꯋꯥꯟꯗ ꯑꯃꯨꯛ ꯆꯪꯅꯤꯡꯉꯦ ꯃꯪꯕ
ꯀꯣꯥꯟꯗ ꯆ ꯃꯣ ꯑꯒꯥꯁ ꯠ ꯆꯥꯖꯥꯡ ꯂꯩꯅꯣꯕ ꯑꯒꯁꯇꯥ
ꯑꯁꯦ ꯀꯩꯅꯣꯗ ꯎꯝ ꯈꯪꯗꯦꯕ ꯑꯗꯨꯗꯣ ꯑꯕꯁꯨꯗꯪꯅꯦꯦꯕ ꯅꯪ ꯃꯄꯥ ꯑ
ꯍꯣꯏ ꯅꯝ ꯄꯊꯣ ꯇꯅ
ꯑꯣ ꯍꯣ ꯇ ꯑ
ꯑꯁ ꯑꯗꯨ ꯑꯗꯨꯗꯤ ꯍꯥꯏꯩꯔ ꯍꯦꯛ ꯑꯩ ꯀꯩꯅꯣ ꯂꯣꯀꯦꯁꯟ ꯑꯃ ꯍꯪꯅꯤꯡꯕꯅꯦ ꯅꯪꯅ ꯑꯃ ꯔꯒꯥꯏꯔꯣꯝꯗ ꯀꯩꯅꯣꯝꯃꯅ ꯑꯇꯤꯡꯕꯒꯤ ꯍꯥꯏꯕꯗꯣ
ꯀꯤꯟ ꯑꯁꯇꯔ ꯑꯣ ꯁꯣꯔꯤ
ꯐꯩ ꯇꯧꯅꯤ ꯐꯩ ꯇꯧꯅꯤ ꯅꯪꯉꯣꯟꯗ ꯁꯨꯝ ꯈꯥꯏꯕ ꯋꯥꯅꯤꯗꯦꯝ ꯖꯁ ꯐꯥꯒꯤ ꯇꯧꯕ ꯅꯪꯉꯣꯟꯗ ꯑꯗꯣ ꯅꯪꯒꯤ ꯑꯃ ꯕ꯭ꯔꯦꯁꯂꯦꯠꯁꯤ ꯀ꯭ꯂꯣꯐ ꯀ꯭ꯂꯣꯐ ꯏꯁꯁꯦ ꯐꯣꯔ ꯐ꯭ꯂꯣꯋꯔꯒꯤꯁꯦꯁꯦ ꯒꯣꯜꯒꯤꯁꯦ
ꯁꯤ ꯑ
ꯁꯤꯁꯦ ꯅꯣꯏꯗꯤ ꯅꯪ ꯅꯣꯏꯗꯤ ꯀꯌꯥꯗꯤ ꯀꯌꯥ ꯂꯩꯒꯦ
ꯀꯔꯤꯅꯍ
ꯑꯃ ꯑꯁ ꯅꯪꯒꯤ ꯕ꯭ꯔꯦꯁꯂꯦꯠ ꯀ꯭ꯔꯣꯞꯀꯤꯗꯨꯣꯍꯦ ꯀ꯭ꯔꯣꯚꯔ ꯁꯤꯈꯤꯕꯗꯣ ꯑꯃ ꯅꯪ ꯑꯗꯨꯝ ꯁꯤꯕꯗꯣ
ꯀꯩꯅꯣ ꯑꯩꯈꯣꯏ ꯑꯗꯨ ꯂꯩꯦ ꯑꯩꯈꯣꯏꯅꯦ ꯍꯕ ꯇꯨꯃꯅꯤ ꯍꯥꯏꯀꯅꯤꯕ
ꯑꯣ ꯄꯨꯠꯇ ꯑꯣꯗꯥ ꯄꯥ ꯑꯗꯨꯅꯦ ꯁꯤꯒꯨꯝꯕꯁꯦ ꯁꯨꯝ ꯁꯤꯁꯦ ꯌꯦꯡꯉꯒ ꯁꯨꯝ ꯂꯣꯏ ꯀꯕꯅꯗꯤ ꯑꯣꯏ ꯑꯣꯏꯅ ꯑꯗꯨꯔꯁꯨ ꯁꯤ ꯑꯗꯨꯝ ꯌꯦꯡꯗꯕ
ꯑꯃ ꯁꯤꯗꯗꯤ ꯂꯨꯄꯥ ꯆꯥꯅꯤꯌꯥꯡꯈꯩ ꯆꯥꯍꯨꯝ ꯄꯤ ꯑꯗꯩ
ꯑꯣ ꯑꯗꯨꯅꯦ ꯑꯩꯅ ꯍꯥꯏꯁꯦ ꯅꯍꯥꯟꯗꯣ ꯂꯤꯛꯂꯝꯗꯅꯦ ꯁꯤꯗꯣ ꯃꯥꯗꯔꯁꯗꯦ ꯁꯦꯜꯗ ꯋꯥꯟ ꯍꯟꯗ꯭ꯔꯦ ꯄꯤꯌꯦꯕ ꯑꯗꯨꯒꯤ ꯑꯩꯗꯣ ꯑꯗꯣ ꯑꯗꯨꯗꯣ ꯑꯣꯟꯂꯤ ꯏꯁꯇꯣꯔ ꯚꯤꯖꯤꯠ ꯅꯦꯕ ꯑꯗꯣ ꯏꯁꯇꯣꯔ ꯚꯤꯖꯤꯠꯇꯨꯗꯤ ꯑꯩꯗꯤ ꯆꯠꯍꯧꯗ꯭ꯔꯦꯗꯅ
ꯀꯥꯢ ꯀꯥꯢ ꯀꯥꯢ ꯂꯝꯅꯣ ꯂꯤꯛꯂꯝꯗ
ꯂꯤꯛꯂꯝꯁꯦ ꯀꯩ ꯂꯝꯗꯅꯣ ꯈꯪꯗꯦꯌꯦ
ꯖꯦ ꯁꯤꯡꯡꯂꯣꯏ ꯃꯆꯦ ꯇꯧꯕꯅꯦꯕ
ꯎ ꯁꯤꯗꯣ ꯍꯥꯏꯗꯤ ꯑꯗꯨꯝ ꯁꯨꯝ ꯌꯦꯡꯀꯥꯟ ꯅꯥꯗꯦꯗꯅ ꯏꯠꯁ ꯂꯥꯏꯛ ꯑꯗꯨꯝ ꯆꯝꯁꯨ ꯆꯝꯃ ꯑꯗꯨꯝ
ꯑꯣ ꯑꯗꯨ ꯍꯥꯏꯔꯦ ꯑꯩꯈꯣꯏ ꯃꯈꯣꯏꯒꯤ ꯇꯥꯛꯁꯇꯣ ꯑꯗꯨ ꯀꯟꯇꯤꯅ꯭ꯌꯨ ꯇꯧꯕ ꯌꯥꯗ꯭ꯔꯦ ꯀꯩꯒꯤꯅꯣ ꯍꯥꯏꯔꯨꯔꯥ
ꯄꯩꯅꯣ
ꯑꯈꯣꯏ ꯌꯥ ꯀꯣꯜ ꯇꯣ
ꯑꯣ ꯑꯩꯈꯣꯏꯅ ꯀꯣꯜ ꯑꯣ ꯑꯩꯈꯣꯏꯅ ꯍꯥꯏꯗꯤ ꯋꯥꯔꯤꯗꯨ ꯂꯩꯇ꯭ꯔꯕꯒꯤ
ꯐꯋꯥ ꯅꯤ ꯆꯂ
ꯑꯁ ꯕꯦꯔꯅꯤ
ꯑꯗꯨꯅꯦ ꯍꯥꯏꯁꯦ ꯑꯩꯈꯣꯏꯗꯣ ꯇꯔꯥꯟ ꯇꯔꯥꯡ ꯉꯃꯨꯛ ꯂꯄꯅꯦꯕ
ꯑꯥ
ꯑꯗꯣ ꯐ ꯇ ꯈꯔꯒꯔꯃ ꯇ ꯑꯗꯨ ꯁꯝꯃꯤꯠꯇꯨ ꯇꯧꯗ꯭ꯔꯤꯗꯅ ꯏꯕꯅꯤ ꯊꯅꯔꯦ ꯍꯥꯏꯔꯁꯨ ꯅꯪꯕꯨꯗꯤ ꯑꯅꯤꯃꯨꯛ ꯇꯧꯔꯝꯃꯅꯤ ꯁꯃꯤꯠ
ꯀꯔꯤ ꯑꯅꯤꯅꯣ ꯇꯔꯨꯛꯇ ꯉꯥꯏꯔꯤꯌꯦ ꯁꯥꯃꯤꯠ ꯇꯧꯔꯤ
ꯁꯃꯤꯠ ꯇꯧ ꯁꯃꯤꯠ ꯇꯧꯈꯤꯕꯗꯣꯍꯦ
ꯃꯉꯥꯅꯤ ꯑꯗꯨꯗꯤ ꯃꯉꯥꯅꯤ
ꯑꯣ ꯃꯉ ꯀꯕꯨꯔꯦ
ꯅꯪ ꯁꯥꯃꯤꯠ ꯇꯧꯗ꯭ꯔꯤꯕꯣ ꯇꯧꯔꯕ ꯅꯠꯇ꯭ꯔꯣ
ꯃꯉꯥ ꯇꯧꯒꯔꯦ ꯑꯗꯨꯗꯤ ꯁꯣꯏꯕꯅꯤꯗꯅ ꯁꯤꯛꯁ ꯁꯨꯕꯗꯣ ꯑꯁꯦꯡꯕꯗꯤ ꯐꯥꯏꯚꯅꯦꯕ ꯁꯤꯛꯁ ꯁꯨꯕꯗꯨ ꯅꯠꯇꯦꯕ
ꯎꯝ
ꯑꯣ
ꯐꯔꯦ ꯐꯔꯦ
ꯑꯩ ꯁꯝꯁꯦ ꯀꯩꯅꯣ ꯃꯥꯟꯕ ꯅꯦꯆꯔꯦꯜ ꯇꯥꯗꯕ꯭ꯔꯥ
ꯅꯦꯆꯨꯔꯦꯜ ꯇꯥꯏꯗ
ꯃꯣꯏꯅ ꯍꯥꯏꯕꯒꯥꯟꯗ ꯅꯨꯃꯤꯠ ꯊ꯭ꯔꯤ ꯗꯦꯖ ꯑꯁꯤ ꯇꯨ ꯗꯦ ꯇꯨ ꯑꯣꯏꯗꯣꯏꯅꯦꯕ ꯅꯨꯃꯤꯠ ꯑꯅꯤ ꯁꯨꯕ ꯑꯣꯏꯗꯣꯏꯅꯦꯕ ꯑꯗꯣ ꯀꯥ ꯅꯨꯃꯤꯠ ꯍꯨꯝꯅꯤ ꯃꯨꯛ ꯑꯗꯨꯃꯥꯏꯅ ꯀꯣꯛ ꯇꯨꯝꯗꯕꯤ ꯂꯩꯌꯣꯌꯦ ꯑꯗꯨꯒ ꯑ ꯃꯔꯤ ꯅꯤ ꯁꯨꯕꯗ ꯀꯣꯛ ꯇꯨꯝ ꯁꯝꯗꯣ ꯁꯝꯗꯣ ꯀꯔꯣꯞ ꯂꯥꯛꯢꯔ ꯇꯦꯔꯣꯠ ꯆꯤꯡꯊꯣꯛꯑꯒ ꯇꯧꯔꯒ
ꯎꯝ
ꯑꯗꯣ ꯑꯩ ꯁꯝꯁꯦ ꯑꯩꯗꯣ ꯑꯩ ꯁꯝꯗꯣ ꯀꯛꯁꯨ ꯀꯛꯑꯦꯕ ꯀꯛꯄꯗꯣ ꯑꯃ ꯑꯩꯅ ꯀꯩꯅꯣ ꯇꯧ ꯍꯥꯏꯕꯅꯦꯕ ꯍꯥꯏꯗꯤ ꯑꯩꯗꯣ ꯚꯤ ꯁꯦꯞꯇ
ꯑꯥ
꯭ꯂꯦ ꯚ ꯚ ꯁꯦꯠꯇ ꯀꯛꯑꯣ꯭ꯔꯦꯕ ꯑꯗꯨ ꯃꯅꯤꯄꯨꯔ ꯤꯡ ꯃꯅꯦ ꯑꯣꯔꯦ ꯃꯅꯤ ꯃꯅꯤꯡꯗ
ꯑꯥ
ꯑꯗꯨ ꯑꯣꯏꯕꯅꯦ ꯑꯣꯢꯗꯔꯣ
ꯑꯁ ꯀꯩꯕ ꯀꯔꯤꯅꯣ ꯑꯩ ꯇꯧꯁꯤꯕꯣ ꯅꯪꯒꯤꯅꯦ ꯀꯞꯁꯦ ꯑ ꯑꯩ ꯀꯩꯅꯣꯝ ꯍꯥꯏꯒꯦ ꯇꯧꯕꯅꯤꯅꯦ ꯀꯥꯎꯈ꯭ꯔꯦꯅꯦ
ꯐꯂ
ꯑꯁ ꯑꯃ ꯑꯗꯨꯗꯤ ꯅꯪ ꯀꯣꯛ ꯇꯨꯝꯗꯕ ꯅꯨꯃꯤꯠ ꯑꯍꯨꯝ ꯁꯨꯔꯦ
ꯉꯁꯤꯅ ꯅꯨꯃꯤꯠ ꯗꯦ ꯇꯨ ꯑꯣꯏꯗꯣꯏꯅꯦ ꯍꯥꯏꯕ ꯍꯌꯦꯡ ꯊꯝꯃꯅꯤ ꯑꯗꯨꯒ
ꯑꯣ ꯍꯣ ꯍꯣ ꯑꯁ ꯑꯗꯨ ꯅꯪ ꯅꯝꯊꯤꯕꯅꯤꯅꯦ ꯏꯕꯦꯝꯃ
ꯑꯦ ꯍꯣꯏ ꯑꯗꯨ ꯂꯣꯏꯔꯒ ꯑꯩ ꯀꯩꯅꯣ ꯇꯧꯅꯤꯡ ꯑꯩ ꯁꯝꯁꯦ ꯍꯧꯔꯛ
ꯂꯣꯏꯔꯊꯔ ꯑꯩ ꯌꯥꯝ
ꯍ ꯅ꯭ꯔ
ꯑꯗꯨꯗꯤ ꯑ ꯀꯔꯤꯅꯣ ꯈꯪꯗꯦ ꯌꯥꯝꯅ ꯀꯨꯏꯅ ꯋꯥꯔꯤ ꯁꯥꯟꯅꯕ ꯃꯥꯜꯂꯒ ꯄꯨꯡ ꯌꯦꯡꯉꯀꯥꯟꯗꯅ ꯄꯨꯔꯥ ꯃꯤꯅꯠ ꯇꯔꯥ ꯁꯨꯔꯝꯗꯦꯕ
ꯍꯕꯣꯅꯦꯦ ꯇꯃꯣ
ꯑꯗꯨꯗꯤ ꯉꯁꯤꯁꯦ ꯏꯕꯥꯅꯤ ꯑꯗꯨꯗꯤ ꯉꯁꯤꯁꯦ ꯏꯕꯥꯅꯤ ꯅꯨꯃꯤꯠ ꯆꯨꯞꯄ ꯁꯨꯃꯥꯏꯅ ꯀꯣꯜ ꯄꯥꯢꯅꯔꯒ ꯂꯩꯇꯥꯔꯦꯅꯦ
ꯍꯣꯏ ꯍꯥ ꯊꯥꯔꯇꯤ ꯁꯦꯀꯦꯟ ꯊꯥꯔꯇꯤ ꯀꯣꯜ ꯑꯣꯏꯔꯗꯤ ꯀꯌꯥ ꯑꯣꯏꯔꯅꯤ ꯇꯦꯟ ꯇꯦꯟ ꯇꯦꯟ ꯇꯦꯟ
ꯀꯩꯅꯣꯁꯤ ꯁꯤꯒꯤ ꯇꯣꯄꯤꯛꯁꯦ ꯁꯤꯗ ꯄꯨꯔꯛꯀꯅꯤꯅꯦ ꯅꯪꯕꯣ
ꯍꯣ ꯍꯣꯏ ꯅꯪ ꯍꯧꯖꯤꯛ ꯀꯩ ꯁꯥꯟ ꯢꯀꯤꯟ ꯁꯤꯖꯤꯟꯅꯕ꯭ꯔꯣ ꯈꯣꯡ ꯀꯨꯠꯇꯣ
ꯁꯥꯟꯁꯀ꯭ꯔꯤꯟ ꯑꯩ ꯑꯝꯇ ꯀꯩꯕ ꯑꯩ ꯁꯟꯁꯀ꯭ꯔꯤꯟ ꯃꯤꯅꯤꯃꯤꯠ ꯂꯤꯁ ꯑꯔꯦꯝꯕ ꯂꯩꯅꯦꯕ ꯑꯩꯅ ꯁꯤꯖꯤꯟꯅꯗꯕ
ꯑꯣ ꯑꯣ ꯑꯣ
ꯍꯣ ꯑꯗꯨꯣ ꯑꯔꯦꯝꯇꯩ ꯇꯩꯁꯜꯂꯦ ꯍꯥꯏꯗꯤ ꯃꯥꯏꯗ ꯇꯩꯗꯔꯕꯅꯤꯅꯦ ꯄꯥꯃꯨꯢꯅ
ꯑꯝ
ꯑꯗꯣ ꯉꯁꯤꯗꯤ ꯇꯩꯔꯛꯇꯦ ꯑꯩ
ꯈꯣꯡ ꯈꯨꯠꯇ ꯇꯩꯗꯕꯗꯣ ꯂꯩꯌꯦꯕ ꯈꯣꯡ ꯈꯨꯠ ꯇꯩꯅꯕꯗꯣ
ꯎꯝ ꯅꯪꯁꯨ ꯇꯩꯕ ꯉꯧꯅꯤ ꯍꯥꯏꯗꯥꯏꯅꯦ ꯀꯔꯤ ꯄꯥꯈꯠꯂꯤꯕꯣ ꯅꯪ ꯅꯪꯁꯨ ꯇꯩꯕ ꯍꯧꯔꯅꯤ ꯍꯥꯏꯗꯥꯏꯅꯦ
ꯍꯥꯏ ꯍꯧꯔꯅꯤ ꯑꯗꯣ ꯂꯩꯕꯗꯤ ꯂꯩꯗ꯭ꯔꯤ
ꯂꯩꯗ꯭ꯔꯤ ꯑꯁ ꯑꯗꯨꯅ ꯍꯦꯛꯔꯒ ꯏꯕꯥꯅꯤꯁꯦ ꯀꯩꯒꯨꯝꯕ ꯄꯤꯁꯟꯈ꯭ꯔꯦꯕ ꯄꯤꯁꯜꯂꯒ ꯏꯕꯥꯅꯤꯁꯦ ꯑꯣꯗꯤꯑꯣꯁꯤꯡꯁꯦ ꯑꯝꯇ ꯌꯥꯗꯕꯒꯤ ꯂꯣꯏ ꯔꯤꯖꯦꯛ ꯆꯠꯄꯤꯔꯒ ꯄꯩꯁꯥ ꯑꯝꯇ ꯐꯪꯍꯧꯗ꯭ꯔꯕ
ꯍꯣꯏ ꯑꯩꯗꯤ ꯇꯨꯃꯤꯟꯅ ꯑꯗꯨ ꯂꯩꯔꯅꯤ ꯑꯩ ꯀꯩꯝ ꯍꯥꯏꯔꯣꯢ
ꯅꯪ ꯑꯩ ꯅꯪꯉꯣꯟꯗ ꯂꯣꯏ ꯇꯥꯢꯁꯤꯟꯅꯔꯛꯀꯅꯤ
ꯑꯩ ꯀꯩꯝ ꯍꯥꯏꯔꯂꯣ ꯑꯩ ꯅꯪ ꯕ꯭ꯂꯣꯛ ꯇꯧꯔꯅꯤ
ꯑꯩꯁꯨ ꯅꯪ ꯄꯔꯣꯛ ꯇꯧꯁꯤꯟꯂꯅꯤ ꯑꯗꯨꯗꯤ
ꯍꯥꯏꯖꯤꯟꯅꯕꯅꯦ ꯀꯩꯅꯣ ꯀꯃꯥꯏꯅ ꯐꯪꯉꯣꯏꯗꯨꯢꯅꯣ ꯁꯤꯁ
ꯀꯃꯥꯏꯅ ꯐꯪꯉꯣꯏꯗꯣꯏꯅꯣ ꯀꯥꯏ ꯐꯪꯒꯗ꯭ꯔꯣ ꯑꯗꯣ ꯀꯔꯤꯝ ꯍꯥꯏꯒꯦ ꯁꯤꯁꯦ ꯊꯥꯔꯇꯤ ꯀꯣꯜ ꯀꯔꯤꯒꯨꯝꯕꯥ ꯊꯥꯔꯇꯤ ꯀꯣꯜꯅꯦꯕꯥ ꯁꯥꯞꯃꯤꯠ ꯇꯧꯗꯨꯏꯁꯦ
ꯑꯥ
ꯑꯗꯨ ꯏꯀꯣꯜꯁ ꯁꯃꯤꯠꯇ ꯇꯧꯗꯣꯏꯁꯤꯗ ꯑꯥ ꯔꯤꯖꯦꯛ ꯑꯗꯨꯝ ꯃꯔꯤ ꯃꯉꯥ ꯌꯥꯎꯔꯦ ꯈꯜꯂꯣꯅꯦ ꯍꯥꯏꯗꯤ ꯀꯣꯜ ꯌꯥꯗꯕꯗꯣ
ꯎꯝ ꯎꯝ ꯎꯝ
ꯑꯔꯦꯝꯕꯗꯨꯗꯤ ꯌꯥꯔꯦꯕ ꯑꯗꯣ ꯑꯗꯨꯒꯤ ꯁꯔꯨꯛꯇꯤ ꯐꯪꯉꯣꯏꯗ꯭ꯔꯣ
ꯊꯝꯕꯥ ꯃꯥꯜꯂꯦ ꯈꯪꯗ‌ꯦ ꯑꯩꯁꯨ ꯄ꯭ꯔꯣꯁꯦꯁꯇꯣ
ꯈꯪꯗ‌ꯦ ꯑꯗꯨꯗ‌ꯣ ꯅ‌ꯣ ꯔꯤꯂ‌ꯦꯁꯟꯗꯨꯟꯗꯤ ꯐꯩ
ꯎꯝ
ꯑꯗꯣ ꯅꯪꯅ ꯑꯩ ꯂꯥꯛꯍꯜꯂꯤꯁꯦ ꯅꯪ ꯑꯩ ꯀꯥꯏꯗꯩ ꯂꯥꯛꯍꯜꯂꯤ ꯈꯪꯕ꯭ꯔꯥ
ꯀꯥꯗꯤ
ꯀꯩꯁꯥꯝꯄꯥꯠꯇꯩ ꯀꯣꯜ ꯇꯧꯅꯕ ꯅꯠꯇꯦꯕ ꯀꯣꯜ ꯇꯧꯕꯗꯤ ꯑꯗꯨꯝ ꯑꯩꯁꯨ ꯁꯤꯗꯔ ꯇꯧ ꯌꯥꯔꯗꯨꯕꯨ ꯅꯪ ꯑꯩꯉꯣꯟꯁꯤ ꯅꯝꯗꯨꯅ ꯀꯧꯗꯨꯅꯦꯕ
ꯑꯗꯨꯕꯨꯗꯤ ꯑꯩꯅ ꯅꯪꯁꯦ ꯅꯨꯡꯁꯤꯕꯒꯤꯅꯦ ꯎꯝ ꯑꯗꯣ ꯑꯗꯨ ꯐꯪꯗ꯭ꯔꯒꯁꯨ ꯅꯪ ꯑꯦꯟꯗ꯭ꯔꯣꯠ ꯐꯣꯟ ꯑꯃ ꯄꯥꯏꯍꯟꯗꯣꯏꯅꯤ ꯀꯩꯅꯣ ꯑꯩꯅ ꯑꯗꯨꯒꯤꯅꯤ
ꯀꯔꯤꯕ
ꯑꯦꯟꯗ꯭ꯔꯣꯠ ꯐꯣꯟ ꯑꯃ ꯄꯥꯏꯍꯟꯗꯣꯏꯅꯦꯕ ꯃꯉꯣꯡꯗ ꯑꯗꯨꯒꯤꯅꯦꯕ ꯃꯥꯏ ꯐꯣꯟꯖꯦ
ꯀꯔꯤ
ꯀꯣꯟ ꯇꯧ ꯌꯥꯗ꯭ꯔꯦ
ꯍꯥ
ꯥꯏꯣꯟꯣꯟ ꯇꯧ ꯌꯥꯗ꯭ꯔꯦ ꯍꯥꯏꯕ ꯃꯥꯗꯤ ꯁꯤ ꯐꯣꯟꯁꯦ
ꯀꯣꯜ ꯇꯧ ꯌꯥꯗꯔꯦ ꯍꯥꯢꯕꯥ
ꯑꯣ ꯑꯣꯟ ꯑꯣ ꯐꯖꯔꯦ
ꯑꯁ ꯀꯅꯥ ꯀꯅꯥꯅꯣꯝ ꯑꯩꯉꯣꯟꯗ ꯅꯣꯛꯁꯤꯜꯂꯛꯑꯦ ꯑꯩꯁꯨ ꯑꯗꯨꯝ ꯅꯣꯛꯁꯤꯟꯂꯦ ꯐꯒꯤ ꯇꯧꯅꯤ
ꯀꯅꯥꯅꯣ
ꯅꯣꯏꯒꯤ ꯀꯩꯕ ꯑꯥ ꯇꯣꯝꯕꯤꯗꯣ ꯍꯧꯖꯤꯛ ꯇꯣꯝꯕꯤ ꯅꯣꯏꯅꯦ ꯅꯦ ꯍꯥꯏꯕ꯭ꯔꯣ ꯅꯣꯏꯅꯦ ꯑꯣ ꯅꯣꯏ ꯅꯣꯏ ꯅꯦꯅꯦ ꯇꯣꯟꯕꯤꯒꯤ ꯀꯩꯅꯣꯗꯣ ꯃꯆꯥꯒꯤ ꯌꯦꯡꯁꯤꯟꯕꯗꯣ
ꯑꯣ ꯎꯝ
ꯎꯝ
ꯀꯩꯅꯣꯅꯦ ꯅꯣꯏ ꯄꯥ ꯅꯍꯥꯟ ꯑꯗꯨꯝ ꯆꯠꯈ꯭ꯔꯕꯣ ꯂꯥꯛꯑꯝꯃꯒ
ꯑ ꯂꯥꯛꯑꯝꯃꯦ ꯑꯗꯨꯒ ꯏꯕꯥꯅꯤꯗꯣ ꯑꯩꯒꯤ ꯊꯕꯛꯇꯣ ꯇꯧꯊꯣꯛꯎꯨꯔꯦ ꯑꯗꯨꯒ ꯑꯗꯨꯝ ꯆꯠꯈ꯭ꯔꯦ
ꯎ ꯎꯝ
ꯅꯪ ꯆꯥꯅꯨꯒ ꯆꯪꯃꯤꯟꯅꯗꯣꯏ ꯅꯠꯇ꯭ꯔꯣ ꯅꯣꯏꯅꯤ
ꯍꯣꯏ ꯆꯪꯃꯤꯟꯅꯖꯦ ꯆꯪꯗꯤ ꯆꯪꯃꯤꯟꯅꯗꯣꯏꯅꯦ ꯢꯕꯥꯅꯤ ꯑꯗꯨ ꯇꯥꯔꯁꯨ ꯃꯣꯏ ꯀꯨꯂꯥꯞ ꯀꯤꯗꯣ ꯏꯕꯦꯝꯃ ꯑꯩ ꯍꯥꯏꯔꯛꯀꯦꯕ ꯋꯥꯔꯤꯁꯦ
ꯀꯩꯕꯥ
ꯃꯣꯏ ꯀꯣꯂꯦꯖꯀꯤ ꯃꯣꯏ ꯀꯣꯂꯦꯖꯀꯤ ꯋꯥꯔꯤꯁꯤ ꯂꯤꯕꯤꯒꯦꯕ
ꯑꯥ
ꯃꯣꯏ ꯀꯣꯂꯦꯖꯇ ꯄꯨꯔꯥ ꯁꯇ꯭ꯔꯤꯛ ꯀꯣꯂꯦꯖ ꯀꯣ ꯍꯥꯏꯗꯤ ꯑꯩꯈꯣꯏꯒꯤ ꯑꯦꯃꯤꯀꯔꯥꯠ ꯗꯨ
ꯀꯩꯅꯣ ꯅꯣꯏ ꯂꯧꯑꯣꯏ ꯉꯥꯏꯈꯣ ꯉꯥꯏꯈꯣ ꯉꯥꯏꯈꯣ ꯅꯣꯏ ꯑꯅꯤ ꯀꯣꯂꯦꯖ ꯃꯥꯟꯅꯗ꯭ꯔꯣ ꯑꯣ
ꯑꯩꯅ ꯗꯤ ꯑꯦꯕꯤꯅꯦꯕ ꯀꯣꯏ ꯀꯣꯏꯠꯅꯦꯕ ꯑꯗ ꯃꯥꯒꯤ ꯃꯥꯒꯤꯁꯨ ꯅꯨꯄꯤ ꯉꯥꯛꯇꯒꯤ ꯑꯣꯏꯕ ꯌꯥꯝꯅ ꯏꯁꯇ꯭ꯔꯤꯛ ꯑꯣꯏꯌꯦꯕ ꯈꯪꯕ꯭ꯔꯥ ꯑꯦꯛꯖꯥꯝ ꯊꯥꯕꯁꯨ ꯑꯗꯒꯤ ꯑꯦꯇꯦꯟꯗꯦꯟ ꯆꯦꯛ ꯀꯩꯗ ꯌꯥꯝ ꯏꯁꯇ꯭ꯔꯤꯛ ꯑꯣꯏꯑꯕ ꯑꯗꯨ ꯄꯨꯔꯥ ꯃꯥꯅ ꯅꯦꯒ꯭ꯂꯦꯛꯁꯦ ꯆꯥꯔꯒ ꯂꯩꯔꯒ ꯍꯧꯖꯤꯛꯁꯦ ꯃꯣꯏ ꯃꯣꯏ ꯀꯣꯂꯦꯖꯀꯤ ꯁꯥꯇ꯭ꯔꯁꯤꯡꯁꯦ ꯂꯣꯏꯅꯃꯛ ꯆꯪꯅꯒ꯭ꯔꯦꯕ ꯀꯣ ꯑꯩꯗꯤ ꯄꯣꯝꯗꯣꯏ ꯅꯦ
ꯎꯝ
ꯂꯣꯏ ꯆꯪꯉꯛꯑꯣꯅ ꯆꯪꯅꯒ꯭ꯔꯦꯕ ꯗꯦꯠ ꯁꯤꯛꯇꯤꯟꯁꯦ ꯍꯌꯦꯡ ꯍꯥꯡꯆꯤꯠ ꯅꯠꯇ꯭ꯔꯥ ꯀꯣꯂꯦꯖꯅ ꯗꯦꯠ ꯍꯧꯅꯤ ꯍꯥꯏꯕ꯭ꯔꯥ ꯀꯩꯅꯣꯝ ꯍꯥꯏꯕꯅꯦꯕ ꯂꯣꯏ ꯂꯣꯏ ꯆꯪꯅꯒ꯭ꯔꯦꯕ ꯃꯥ ꯃꯊꯟꯗ ꯃꯥ ꯃꯥ ꯀꯩ ꯍꯥꯏ ꯈꯪꯕ꯭ꯔꯥ ꯚꯥꯏ ꯗꯦꯠ ꯋꯥꯟꯗ ꯗꯦ ꯑꯣ ꯆꯠꯂꯁꯤꯗ ꯗꯦꯜꯂꯤꯗꯒꯤ ꯗꯦꯠ ꯅꯨꯃꯤꯠ ꯍꯨꯝꯅꯤ ꯂꯩꯊꯣꯛꯑꯁꯤ ꯑꯗꯨ ꯗꯦꯠ ꯐꯥꯏꯚꯇ ꯆꯠꯗꯤꯒꯔ ꯆꯪꯉꯁꯦꯌꯦ
ꯍꯥꯏꯃ ꯍꯥꯏꯃ ꯍꯥꯏꯃ ꯃꯥꯗꯤ ꯀꯩꯁꯨ ꯈꯟ꯭ꯗꯔ ꯍꯥꯏꯗꯤ ꯀꯩꯁꯨ ꯇꯧꯔꯣꯏꯗ꯭ꯔꯣꯕ ꯑꯗꯨꯕꯨ
ꯃꯤ ꯕꯃꯥ ꯃꯥ ꯖꯥꯁꯦ ꯉꯥꯏꯔꯝ ꯖꯥꯠꯅꯦ ꯅꯪ ꯉꯥꯏꯅꯨ ꯍꯥꯏꯔꯗꯤ ꯃꯤꯉꯣꯟꯗ ꯃꯥ ꯇꯧꯍꯜꯂꯕꯅꯤꯅ ꯃꯤꯉꯣꯟ ꯗ ꯌꯥꯝ ꯌꯦꯠꯄꯣ ꯍꯥꯏꯗꯤ ꯑꯣꯖꯥꯗꯒꯤ ꯁꯣꯇꯦꯖꯀꯤ ꯑꯣꯖꯥꯒꯤ ꯀꯩꯅꯣ ꯄꯥꯏꯕ ꯑꯗꯩ ꯑꯣꯖꯥꯗꯒꯤ ꯇꯧꯕꯤꯌꯣ ꯇꯧꯕꯤꯌꯣ ꯍꯥꯏꯔꯒ ꯑꯃ ꯎꯝ ꯀꯩꯅꯣ ꯇꯧꯕꯗꯣ
ꯎꯝ
ꯑꯗꯨ ꯃꯣꯏꯒꯤ ꯄꯩꯁꯥ ꯄꯤꯕꯥ ꯑꯩꯈꯣꯏꯗꯤ ꯂꯦꯠ ꯑꯣꯏ ꯍꯥꯏ ꯇꯔꯒꯁꯨ ꯑꯥ ꯑꯥ ꯀꯩꯅꯣ ꯇꯧꯗ꯭ꯔꯦ ꯈꯣꯠꯇ꯭ꯔꯦ ꯍꯥꯏ ꯇꯥꯔꯒꯁꯨ ꯃꯣꯏꯅ ꯑꯗꯨꯝ ꯑꯥ ꯇꯧꯕꯤꯔꯒꯦ ꯍꯥꯏꯔꯒ ꯄꯩꯁꯥꯗꯣ ꯑꯦꯛꯁꯇ꯭ꯔꯥ ꯂꯧꯕ ꯐꯥꯏꯟ ꯑꯣꯏꯅ